ꯂ ꯇ ꯀ꯭ꯔꯃꯗ ꯇꯥꯏ ꯇꯥꯏ ꯑꯩ ꯄꯨꯅꯁꯨ ꯅꯥꯀꯟꯗ ꯂꯩꯍꯧꯋꯦ ꯍꯣꯔꯦꯟ ꯁꯤ ꯂꯣꯏꯅꯃꯛꯅ ꯑꯩꯒ ꯂꯥꯛꯑꯒꯗꯣ ꯍꯥꯏꯔꯒ ꯇꯧꯔꯛꯈꯤ
ꯎꯝ
ꯀꯨꯟꯊ꯭ꯔꯥ ꯃꯉꯥ ꯄꯨꯟꯅ ꯀꯨꯟꯊ꯭ꯔꯥꯉꯥ ꯑꯣꯏꯗꯃ ꯀꯨꯟꯊ꯭ꯔꯥ ꯃꯉꯥ ꯑꯣꯏꯗꯧ ꯃꯥꯜꯜꯂꯤ ꯑꯩꯈꯣꯏꯅ ꯎꯝ ꯍꯣꯏ ꯑꯗꯨ ꯃꯥꯅꯗꯤ ꯍꯥꯏꯐꯦꯠ ꯍꯥꯏꯈꯤꯕꯅꯤ ꯑꯦꯝ ꯁꯤ ꯀ꯭ꯨꯅꯤꯅ ꯀꯣꯏꯁꯟꯗ ꯑꯩꯈꯣꯏ ꯗ ꯂꯩꯍꯧꯔꯝꯃꯣꯏ ꯑꯗꯨꯝ ꯀꯣꯠꯂ ꯄꯤꯈꯤꯗꯣꯏꯔꯝꯒꯅꯤ ꯅꯠꯇ꯭ꯔꯒ ꯀꯩꯅꯣ ꯇꯧꯖꯥꯠꯂꯥ ꯑꯃ ꯔꯥꯎꯟ ꯔꯥꯎꯟ ꯁꯪꯁꯨ ꯇꯧꯖꯜꯠꯂ ꯑꯣ ꯑꯦꯝ ꯑꯥꯔꯗ ꯑꯣ ꯑꯦꯝ ꯑꯥꯔ ꯍꯥꯏꯕ ꯍ ꯍꯣꯏ ꯔꯥꯎ ꯂꯥꯎ ꯃꯥ ꯄꯔꯛꯇꯧ ꯄꯥꯟꯗꯦ ꯑꯩ ꯗꯥꯏꯔꯦꯛ ꯈꯣꯠꯍꯜꯂꯝꯃꯅꯤꯗꯤ ꯀꯣꯏꯁꯟꯗꯣ ꯍꯣꯏ ꯊꯣꯛꯣꯍꯜꯂꯝꯕꯁꯨ ꯌꯥꯏ ꯅꯠꯇ꯭ꯔꯒꯅ ꯎꯝ ꯄꯦꯄꯔꯗ ꯑꯗꯨꯝ ꯏꯍꯟꯕ ꯑꯃ ꯌꯁꯨꯒꯤ ꯌꯅꯤꯅ ꯀꯃꯥꯏꯅ ꯇꯧꯔꯝꯗꯣꯏꯅꯣ ꯎꯝ ꯑꯗꯨꯗꯥꯏꯅ ꯑꯗꯨꯅꯤ ꯑꯗꯨꯗ ꯑꯃꯗꯤ ꯑꯁ ꯅꯍꯥꯟꯗꯤ ꯍꯣꯁꯇꯦꯜ ꯆꯠꯇꯕꯗꯤ ꯁꯨꯡꯄꯥ ꯄꯥꯗ꯭ꯔꯦ ꯂꯥꯏꯔꯤꯛ ꯃꯈꯥ ꯑꯐꯧ ꯌꯦꯡꯗ꯭ꯔꯤꯅꯤ ꯅꯍꯥꯟ ꯄꯥꯈꯤꯕ ꯃꯌꯥꯝꯗꯨꯁꯨ ꯀꯔꯦ ꯍꯥ ꯀꯩꯝ ꯇꯧꯗ꯭ꯔꯤ ꯑꯩꯗꯣ ꯂꯣꯏ ꯀꯥꯎꯁꯜꯂꯛꯄꯣꯏ ꯉꯥꯡ ꯉꯔꯥꯡ ꯑꯌꯨꯛꯛꯇꯦ ꯍꯥꯏꯐꯦꯠꯇꯤ ꯇꯧ ꯃꯥꯜꯂꯨ ꯎꯝ ꯕꯤꯖꯤꯅꯦꯁꯁꯤꯗ ꯑꯝꯐꯥꯎ ꯌꯦꯡꯕ ꯍꯧꯗ꯭ꯔꯤꯕꯅꯤ ꯑꯗꯨꯕꯨ ꯑꯁ ꯑꯇꯣꯞꯄꯗꯗꯤ ꯀꯌꯥ ꯈꯪꯗꯦ
ꯅꯪ ꯌꯦꯡꯍꯧꯔꯕꯗꯣ ꯀꯃꯥꯏꯅ ꯇꯧꯒꯦ ꯑꯩ ꯅꯍꯥꯟ ꯁꯦꯝꯕꯗ ꯑꯗꯨꯝ ꯀꯣꯏꯁꯟ ꯈꯗꯤ ꯁꯦꯔꯦ ꯂꯥꯏꯗꯤ ꯂꯥꯏꯅꯤ ꯑꯗꯨꯝ ꯍꯥꯏꯗꯤ ꯀꯩꯅꯣ ꯇꯧꯔꯦ ꯏꯁꯥ ꯏꯁꯥꯒꯤ ꯈꯤꯇꯪ ꯀꯩꯅꯣ ꯇꯧꯔ ꯑꯗꯨ ꯁꯦꯝꯕꯗꯤ ꯍꯥꯏꯗꯤ ꯑꯣꯖꯥꯅ ꯄꯤꯕ ꯃꯥꯅ ꯄꯤꯕꯗꯣ ꯌꯥꯗꯦꯕ ꯅꯣꯠꯇꯣ ꯑꯣ ꯌꯨꯅꯤꯠꯇꯒꯤ ꯑꯣꯏꯅ ꯂꯧꯊꯣꯛꯑꯒ ꯁꯦꯝꯕ ꯌꯨꯅꯤꯠꯇ ꯑꯣꯏꯅ ꯌꯦꯡꯉꯒ ꯎꯝ ꯍꯣꯏ ꯍꯣꯏ ꯇꯣꯄꯤꯛꯇꯣ ꯀꯩꯀꯩ ꯌꯥꯎꯋꯦꯅ ꯇꯧꯔꯒ ꯑꯗꯨꯗꯥꯥꯏꯅ ꯎ ꯑꯗꯨ ꯑꯗꯨꯅꯗꯤ ꯐꯩꯌꯦꯕ ꯅꯨꯃꯤꯠ ꯅꯤꯅꯤꯒꯨꯝꯕꯗꯤ ꯐꯪ ꯃꯥꯜꯂꯦꯅꯦ ꯁꯨꯇꯤꯁꯦ ꯐꯪꯕꯅꯦ ꯁꯃꯥꯏꯅ ꯅꯤꯅꯤ ꯅꯤꯅꯤꯒꯨꯝꯕ
ꯎꯝ
ꯑꯍꯨꯝ ꯐꯪꯕ ꯑꯃ ꯌꯥꯎ ꯑꯍꯨꯝ ꯐꯪꯕꯗꯨꯅ ꯀꯩꯅꯣ ꯇꯧꯔꯝꯗ ꯋꯥꯟ ꯗꯦꯠ ꯁꯤꯛꯁꯇꯩꯅ ꯁꯕꯦꯟ ꯑꯩꯠ ꯅꯥꯏꯟ ꯄꯨꯡꯐꯝ ꯑꯃ ꯌꯥꯎꯕ꯭ꯔ ꯌꯥꯎꯗꯕ꯭ꯔꯥ
ꯌꯥꯗꯦꯗ
ꯑꯣꯀꯦꯗ
ꯏꯅꯤ
ꯏꯅꯤ ꯅꯨꯃꯤꯅꯤꯠꯅꯤ ꯉꯥꯛꯇꯅꯦ ꯎꯝꯝ ꯑꯣ ꯑꯃ ꯌꯥꯎꯋꯦ ꯑꯃ ꯌꯥꯎꯋꯦ ꯀꯩꯅꯣ ꯕꯤꯖꯤꯅꯦꯁꯇ ꯂꯣꯏꯔꯒ ꯑꯩ ꯁꯥꯔꯦ ꯊꯣꯛꯄꯩꯗ‌ꯣ ꯑꯗꯨꯏ ꯍꯨꯝꯅꯤꯗꯨꯗ ꯀꯩꯅꯣ ꯈꯔ ꯍꯣꯠꯍꯧ ꯌꯥꯅꯤ ꯑꯦꯀꯥꯎꯟ ꯁꯤꯡꯒꯤ ꯈꯔ ꯀꯣ ꯎꯝ ꯑꯦꯀꯥꯎꯟ ꯍ‌ꯣꯏ ꯍꯣꯏ ꯑꯔꯣꯏꯕꯩꯗꯣ ꯎꯝ ꯅꯤꯅꯤꯗ ꯄꯥꯕꯗꯣ ꯅꯪꯗꯧ ꯃꯥꯟꯗꯦꯕ ꯑꯗꯨꯏ ꯄꯣꯠꯇꯤ ꯑꯁ ꯃꯇꯝꯗ ꯁꯤꯗꯤ ꯌꯥꯝ ꯂꯩꯇꯔꯕꯅꯤ ꯃꯉꯥ ꯐꯥꯔꯛꯇ꯭ꯣꯏꯅꯤꯅꯦ ꯑꯝꯇ ꯂꯩꯔꯛꯇ꯭ꯔꯕꯅꯤꯅꯦ ꯍꯧꯖꯤꯛꯐꯥꯎ ꯄꯥ ꯍꯧꯗ꯭ꯔꯤ ꯍꯌꯦꯡꯅꯤ ꯗꯨ ꯀꯩꯁꯨ ꯁꯨꯝ ꯄꯥꯔꯛꯑꯣꯏꯗꯣꯏꯅꯤ ꯇꯧꯔꯤꯁꯦ ꯊꯣꯔꯛꯇꯣꯏꯅꯦ ꯅꯨꯃꯤꯠ ꯀꯦꯞ ꯃꯌꯥꯝ ꯄꯤꯔꯕꯅꯤꯅꯀꯣ
ꯎꯝ
ꯎꯝ ꯂꯩꯔꯤ ꯂꯩꯔꯤ ꯑꯁ ꯑꯗꯒꯤ ꯍꯥꯏ ꯋꯥꯅꯤ ꯑꯃꯨꯛ ꯑꯩꯗꯤ ꯈꯪꯗꯦ ꯑꯃꯨꯛ ꯕꯣꯜꯒꯤ ꯃꯨꯛ ꯕ‌ꯣꯜ ꯌ‌ꯦꯡꯉꯥ ꯑꯃꯨꯛ ꯂꯩꯈꯤ ꯕꯣꯜ ꯕꯣꯜ ꯁ‌ꯣꯏ ꯕꯣꯜ ꯁꯣꯏꯗꯕ꯭ꯔꯥ ꯑꯦꯛꯖꯥꯝ ꯁꯣꯏꯗꯕ꯭ꯔꯥ ꯑꯃꯗꯤ ꯇꯧꯗꯣꯏꯅꯤ
ꯕꯣꯜꯗꯤ
ꯕꯣꯜꯗꯤ ꯁ‌ꯣꯔꯔ‌ꯣꯏ ꯈꯪꯖꯕꯤ ꯑꯃ ꯂꯩꯔ‌ꯦ ꯕꯣꯜꯗꯨꯅ ꯈꯔ ꯉꯟꯅ ꯑꯃꯨꯛ ꯂꯩꯔꯗꯤ ꯐꯕ ꯅꯣꯡꯉꯥꯜꯂꯝꯗꯥꯏꯗ ꯉꯥꯛꯇꯅꯤꯗꯣ ꯂꯩꯔꯤꯁꯦ
ꯑꯥ ꯅꯣꯡꯉꯥꯜꯂꯝꯗꯥꯏ ꯉꯥꯛꯇꯅꯦ ꯑꯍꯤꯡꯗ
ꯑꯗꯨꯅ ꯈꯪꯗꯔ‌ꯦ ꯇꯧꯔꯤꯁ‌ꯦ
ꯇꯕ꯭ꯔꯥ
ꯇꯥꯕ꯭ꯔ ꯇꯥꯏꯌꯦ ꯍꯣꯔꯦꯟꯗꯤ ꯂꯥꯏ ꯍꯔꯥꯎꯕ ꯌꯦꯡ ꯆꯜꯂꯨꯒꯦ ꯇꯧꯕꯅꯤ
ꯀꯥꯏꯗ
ꯀꯥꯏꯗ ꯁꯤ ꯀꯩꯅꯣꯗ ꯅꯒꯥꯝꯄꯥꯥꯟꯒꯤ ꯂꯥꯏ ꯁꯤꯡꯆꯥꯏꯕꯤꯅ ꯑꯃ ꯂꯩ ꯑꯗꯨꯗ
ꯑꯣ
ꯑꯣ ꯃ‌ꯣꯏ ꯂꯥꯏ ꯍꯔꯥꯎꯕ ꯏꯃꯥꯟꯅꯕꯅ ꯌꯦꯡꯉꯨꯁꯦ ꯃꯦꯛꯁꯤꯅꯥ ꯍ‌ꯣꯏꯅꯒ ꯁꯥꯕ ꯖꯒꯥꯗꯣ ꯆꯥ ꯆꯥ ꯆꯥ ꯑꯣ ꯍꯟꯗꯛ ꯅꯍꯥꯟ ꯂꯥꯏ ꯂꯝ ꯊ‌ꯣꯛꯈꯤꯕꯗ‌ꯣ ꯑꯥ ꯉꯔꯥꯡ ꯅꯍꯥꯟꯅ ꯃ‌ꯦꯛꯁꯤꯅ ꯍ‌ꯣꯏꯅ
ꯎꯝ
ꯎꯝ
ꯉꯔꯥꯡ ꯅꯍꯥꯟ ꯑꯣꯏꯔ ꯃꯜꯂ‌ꯦ
ꯑꯥ ꯃ‌ꯦꯛꯁꯤꯅ ꯍꯥꯏꯔꯒ ꯏꯁ ꯉꯔꯥꯡ ꯅꯍꯥꯟ ꯃꯉꯥꯜꯒꯤ ꯌꯥꯝꯅ ꯀꯩꯅꯣ ꯇꯧꯕꯗꯣ ꯑꯣ ꯃꯉꯥꯜ ꯑꯗꯨꯏ ꯃꯉꯥꯜꯒꯤꯗ‌ꯣ ꯊꯥꯏꯅꯗꯒꯤ ꯈꯪꯕꯔ‌ꯣ ꯅꯪ ꯑꯗꯨꯏ ꯑꯗꯨꯏ ꯑꯅꯤꯗ‌ꯣ ꯑꯗꯨꯝ ꯊꯥꯏꯅꯗꯒꯤ ꯊꯥꯏꯅꯒꯤꯗꯤ ꯈꯪꯗꯦ ꯈꯔ ꯑꯗꯨꯝ ꯍꯥꯏꯗꯤ ꯃꯔꯥꯡ ꯃꯔꯥꯡ‌ ꯇꯧꯕꯗꯤ ꯑꯗꯨꯝ ꯊꯦꯡꯅꯔꯦꯕ ꯑꯣ
ꯑꯗꯨ
ꯑꯗꯨꯕꯨ ꯍꯣꯏ ꯑꯥ ꯌꯥꯝ ꯈꯪ ꯌꯥꯝ ꯀꯩꯅꯣ ꯇꯧꯔꯤꯁꯤꯅ ꯗ꯭ꯔꯦ ꯗ꯭ꯔ‌ꯦꯁꯤꯡ ꯇꯦꯕꯜ ꯄꯤꯈꯤꯕꯗꯣ ꯑꯣ ꯖꯨꯟꯔꯩꯑꯣꯟ ꯅ ꯗ꯭ꯔꯦꯁꯤꯡ ꯇ‌ꯦꯕꯜ ꯄꯤꯈꯤꯕꯗꯣ ꯈꯪꯗ‌ꯦ ꯑꯐꯥꯎꯕ ꯃꯤꯅ ꯇꯧꯔꯗꯤ ꯑꯐꯕꯁꯨ ꯐꯥꯎꯋꯤ ꯐꯠꯇꯕꯁꯨ ꯐꯥꯎꯋꯤ ꯑꯗꯨꯝ
ꯑ
ꯑ
ꯂꯥꯏꯦ
ꯂꯥꯏꯔꯤꯉꯩꯗ ꯂꯥꯏꯔꯕ ꯑꯗꯨ ꯁꯦꯡꯉꯦ ꯚꯥꯏꯗ ꯑꯗꯨꯒ ꯀꯩꯅꯣ ꯑ ꯑꯣꯏꯕ ꯅꯨꯄꯥꯗꯨꯅꯁꯨ ꯊꯥꯒꯠꯂꯛꯄꯅꯤꯅꯤ ꯒꯥꯔꯤ ꯌꯣꯟꯕ ꯅꯨꯄꯥꯗꯨꯅꯤꯁꯨ ꯑꯣ ꯇꯣꯅꯤ ꯃꯣꯕꯥꯏꯜ ꯍꯥꯏꯕ꯭ꯔꯦ ꯇꯣꯅꯤ ꯐꯣꯟ ꯍꯥꯏꯕ꯭ꯔꯦ ꯅꯠꯇꯗꯦ ꯑꯗꯨꯝ ꯑꯗꯨꯅ ꯑꯃꯅꯤꯅꯦ ꯑꯗꯨꯅ ꯀꯩꯅꯣꯒꯤꯗꯨꯅꯦ ꯑꯗꯨꯅ ꯄꯩꯁꯥꯒꯤ ꯄꯩꯁꯥꯅ ꯐꯣꯜꯂ ꯌꯥꯏ ꯇꯧꯕꯗꯨꯗꯨꯅ
ꯍ
ꯍꯣꯏ ꯍꯣꯏ ꯊꯥꯏꯅꯒꯤ ꯅꯥꯏꯟꯇꯤꯟ ꯀꯌꯥꯅꯣ ꯑꯩꯒꯤꯛꯑꯣꯅ ꯇꯧꯕꯗꯣ ꯑꯗꯨꯗꯨꯏꯅꯤꯗꯨꯅ ꯑꯩ ꯍꯥꯏꯁꯤꯅ ꯃꯥꯒꯤ ꯃꯥꯒꯤ ꯒꯥꯔꯤ ꯌꯣꯜꯂꯨꯕꯗꯣ ꯍꯧꯖꯤꯛꯀꯤ ꯃꯉꯥꯜꯗ ꯑꯣ ꯑꯣꯔꯤꯣꯗꯏꯣ ꯂꯦ ꯇꯗ ꯍꯈꯣꯏꯗꯤ ꯅꯨꯄꯥꯗꯤ ꯊꯥꯒꯠꯂꯛꯄꯅꯦ
ꯍꯣꯏꯅꯦ ꯑꯩ ꯉꯔꯥꯡ ꯅ ꯑꯍꯥꯟꯗ ꯀꯩꯅꯣ ꯍꯥꯏꯗꯣ
ꯗ ꯌꯥꯔꯤ ꯏꯣꯗ ꯀꯔꯤ ꯊꯣꯛꯄ ꯉ ꯑꯩꯅꯁꯤꯡ ꯊꯥꯒꯠꯂꯛꯄꯗꯣ ꯑꯁ ꯃꯤ ꯑꯗꯨꯝ ꯑꯁꯦꯡ ꯑꯣꯏꯗꯗꯣ ꯀꯩꯅꯣ ꯇꯧꯔ ꯂꯣꯏꯁꯤꯟꯈꯤꯗꯕ ꯄꯣꯠꯅꯦꯕ ꯍꯥꯏꯗꯤ ꯍꯣꯏ ꯃꯥ ꯃꯔꯥꯕꯨꯗꯤ ꯂꯩ ꯑꯗꯣ ꯑꯗꯨꯒ ꯅꯨꯄꯤꯗꯣ ꯀꯩꯁꯨ ꯌꯥꯝ ꯀꯥ ꯍꯦꯟꯅ ꯑꯗꯨꯗ ꯉꯥꯡꯁꯤꯟꯗꯧꯕ ꯅꯨꯄꯤ ꯅꯠꯇꯦꯕ ꯈꯔ ꯑꯗꯨꯝ ꯑꯔꯩ ꯇꯨꯔꯩ ꯈꯔ ꯇꯧꯅꯔꯒ ꯑꯗꯨꯝ ꯍꯥꯏꯗꯤ ꯅꯨꯄꯤꯗ ꯂꯩꯗꯅ ꯌꯥꯝꯅ ꯍꯧꯖꯤꯛ ꯀꯃꯍꯥꯏꯅ ꯍꯥꯏꯗꯣꯏꯅꯣ ꯑꯗꯨꯃꯥꯏꯅ ꯇꯧꯕꯗꯣ ꯌꯥꯝ ꯑꯗꯨꯒꯤ ꯃꯥꯏꯌꯣꯛꯇ ꯌꯥꯝ ꯂꯩꯕ ꯌꯥꯝ ꯌꯦꯠꯄ ꯈꯣꯠꯄ ꯑꯗꯨꯃꯥꯏꯅ ꯇꯧꯕ ꯍꯥꯏꯇꯥꯥꯔꯦꯀꯣ ꯍꯥꯏꯗꯤ ꯈꯪꯒꯤꯅ ꯀꯃꯥꯏ ꯍꯥꯏꯗꯣꯏꯅꯣ ꯑꯗ ꯑꯗꯨꯒꯨꯝꯕ ꯅꯨꯄꯤꯗꯤ ꯅꯠꯇꯦꯕ ꯃꯥꯗꯣ ꯈꯔ ꯄꯪꯕ ꯅꯨꯄꯤꯅꯦꯕ ꯄꯪꯖꯕ ꯍꯥꯏꯇꯥꯔꯦ ꯌꯥꯝ ꯀꯥꯏꯅ ꯑꯗꯨꯒꯨꯝꯕꯗ ꯍꯥꯏꯗꯤ ꯐꯥꯔꯦ ꯍꯥꯏꯔꯁꯨ ꯃꯥꯅ ꯑꯗꯨꯝ ꯋꯥꯔꯤ ꯈꯔ ꯁꯥꯟꯅꯔꯒ ꯂꯥꯜꯂꯦ ꯁꯣꯏꯒꯦ ꯈꯣꯠꯀꯦ ꯈꯔ ꯍꯥꯏꯖꯔꯒ ꯂꯣꯏꯁꯤꯟꯈꯤꯗꯧꯕ ꯄꯣꯠꯅꯦꯕ ꯑꯗꯨꯗ ꯃꯒꯤ ꯄ꯭ꯔꯦꯁꯔꯁꯤꯅ ꯃꯤ ꯃꯌꯥꯝꯁꯤꯅ ꯑꯣ ꯍꯧꯖꯤꯛ ꯌꯥꯝ ꯉꯥꯡꯅ ꯂꯩꯏꯁꯦ ꯀꯩꯅꯣ ꯍꯥꯏꯔꯀꯥꯟꯗ ꯁꯤꯒ ꯑꯣꯏꯔꯄꯅꯤꯅ ꯍ ꯍꯣꯏ ꯃꯌꯥꯝꯅꯅ ꯐꯥꯎꯍꯟꯈꯤꯕꯅꯤꯅ
ꯑꯣ
ꯃꯌꯥꯝꯅ ꯀꯩꯅꯣ ꯇꯧꯔꯤ
ꯉꯁꯤ ꯉ ꯉꯁꯤ ꯉꯁꯤ ꯑꯃꯁꯨ ꯉꯁꯥꯏ ꯑꯃꯁꯨ ꯊꯦꯡꯅꯔꯃꯤꯦ
ꯀꯔꯦ ꯐꯣꯇꯣ ꯃꯩ ꯊꯥꯕꯔ
ꯑꯗꯨꯗ
ꯅꯠꯇ ꯅꯠꯇꯦ ꯑ ꯃꯦꯁꯁ ꯑꯣꯀ ꯅꯨ ꯦꯝꯗꯨꯗ ꯌꯥꯝ ꯉꯥꯡꯉꯤꯗꯔ ꯃꯌꯥꯝꯅ ꯎ ꯑꯗ ꯍꯧꯖꯤꯛꯀꯤ ꯅꯨꯄꯥꯗ ꯑꯣꯏꯅ ꯂꯥꯜꯂꯦ ꯈꯣꯠꯂꯦ ꯍꯥꯏꯖꯅꯤꯡꯉꯦ ꯃꯌꯥꯝꯗ ꯑꯣ ꯈꯥꯏꯦ ꯐꯥꯏꯦ ꯑꯗꯨ ꯃꯤꯁꯦꯖꯇꯣ
ꯑ
ꯑꯗꯨꯏ ꯁꯤꯁꯤꯁꯨ ꯑꯃꯨꯛ ꯀꯃꯥꯏꯅ ꯊꯥꯗꯣꯔꯛꯏꯅꯣ ꯁꯤꯅꯦ ꯑꯩ ꯈꯜꯂꯤ ꯑꯦꯅꯦꯦ ꯑꯗꯨꯗꯤ ꯅꯨꯄꯤꯗꯨꯅ ꯅꯨꯄꯤꯗꯨꯅ ꯍꯣꯏ ꯅꯨꯄꯤꯗꯨꯅ ꯅꯨ ꯍꯥꯏꯗꯤ ꯏꯁꯀ꯭ꯔꯤꯟ ꯁꯣꯠꯇꯨꯗꯤ ꯅꯨꯄꯤꯗꯩꯅꯦꯕ ꯃꯥꯔꯅꯤ ꯅ ꯄꯕꯤꯖꯤꯣꯏꯅ ꯅ ꯄꯥꯗꯅ ꯇꯁ ꯀ ꯆꯗꯦꯁ
ꯑꯗꯨ ꯅꯨꯄꯤꯗꯨꯅ ꯃꯃꯥꯟꯅꯕꯤꯗ ꯊꯥꯔꯒ ꯃꯃꯥꯟꯅꯕꯤꯅ ꯊꯥꯗꯣꯔꯂꯛꯏꯗ
ꯗ ꯅꯠꯇ꯭ꯔꯒ ꯃꯥꯅ ꯑꯗꯨꯝ ꯊꯥꯗꯣꯛꯆꯔꯕ ꯍꯥꯏꯗꯤ ꯆꯥꯏꯁꯔꯦ ꯄꯆꯥꯏ ꯆꯥꯏꯅꯕ ꯁꯤ ꯂꯩꯔꯦ ꯑꯃꯗꯤ ꯂꯩꯔꯦꯕ ꯎꯝ
ꯇꯗ ꯇꯥꯏꯁꯦ ꯃꯣꯏ
ꯑꯩꯣꯏ
ꯍ
ꯑꯥ ꯏꯔꯖꯕ ꯊ ꯊꯒ ꯇꯧꯔ ꯀꯔ ꯎ ꯃꯔꯤ ꯃꯔꯤ ꯕꯣꯜꯗ ꯂꯣꯏ ꯄꯨꯝꯁꯥꯏ ꯆꯥꯏꯍꯜꯂꯦꯗꯣ
ꯍꯣꯏ ꯍꯣꯏ ꯑꯩ ꯉꯛꯗꯤ ꯀꯩꯅꯣ ꯅꯍꯥꯟ ꯕꯣꯜ ꯂꯣꯏꯔꯛꯄꯗ ꯀꯩꯅꯣ ꯍꯥꯏꯗꯤ ꯐꯦꯁꯕꯨꯛ ꯆꯪ ꯀꯥꯟꯗ ꯑꯗꯨꯃꯥꯏꯅ ꯃꯉꯥꯜ ꯃꯉꯥꯜꯅ ꯇꯧꯔꯒ
ꯎꯝ ꯑꯩꯁꯨ ꯈꯪꯗꯦ ꯑꯩꯗꯤ ꯕꯣꯜꯗ ꯌꯦꯡꯗꯦ ꯅꯣꯡꯉꯥꯜꯂꯛꯄꯗ ꯇꯧ ꯀꯩꯅꯣ ꯃꯣꯏꯒꯤ ꯃꯉꯥꯜ ꯃꯉꯥꯜꯗꯁꯤꯕꯨꯅ ꯈꯜꯂꯤꯗꯤ ꯑꯍꯥꯟꯕꯗ ꯊꯩꯕ ꯕꯣꯜ ꯏꯟꯐ꯭ꯂꯨꯌꯦꯟꯁꯦ ꯃꯉꯥꯜ ꯂꯣꯏꯅ ꯃꯥꯡꯍꯜꯂꯤꯂꯦ ꯀꯥꯏꯅ ꯇꯧꯔ ꯈꯪꯗꯦ ꯑꯗꯨꯃꯥꯏꯅ ꯈꯔ ꯊꯥꯒꯠꯍꯧꯋꯦꯕ ꯍꯣꯏ ꯍꯣꯏꯣꯏ ꯑꯗꯨꯃꯥꯏꯅ ꯊꯦꯡꯅꯔꯝꯃꯦ ꯀꯩꯅꯣ ꯁꯤꯗꯤ ꯑꯩꯁꯨ ꯃꯉꯥ ꯑꯗꯩꯗꯤ ꯁꯤꯃꯥ ꯂꯩꯣꯏ ꯄꯤꯖꯥꯒꯤ ꯁꯤꯃꯥꯒꯤꯗꯣ ꯄꯣꯠꯅꯤꯗ ꯍ ꯃꯉꯥꯗ ꯇꯧꯕꯗꯣ ꯑꯗꯨꯗ ꯁꯨꯝ ꯎꯔꯝꯃꯦ ꯑꯗꯩ ꯁꯨꯝ ꯆꯤꯡꯈꯠꯂꯁꯤ ꯍꯥꯏꯗꯤ ꯑ ꯍꯧꯖꯤꯛꯀꯤ ꯅꯨꯄꯥꯗꯨꯒꯤ ꯎꯔꯛꯄꯅꯦꯕ ꯁꯝ ꯄꯨꯨꯟꯕꯒꯤ ꯚꯤꯗꯤꯑꯣꯗꯣ
ꯑ
ꯑꯥ ꯑꯗ ꯍꯥꯏ ꯑꯗꯨ ꯏ ꯆ ꯆ ꯃꯤꯁ ꯃꯤ ꯇꯣꯄꯅ ꯇꯥꯔꯗꯤ ꯀꯦꯝ ꯀꯩꯅꯣ ꯇꯧꯋꯦꯗꯅ ꯃꯌꯥꯝꯅ ꯈꯔ ꯈꯔ ꯊꯣꯛꯂꯕꯅꯤꯅ ꯃꯌꯥꯝꯁꯤꯁꯨ ꯑꯐꯥꯎ ꯄꯥꯏ ꯑꯣꯏ ꯇ ꯍꯥꯏꯒ ꯎꯝ ꯃꯄꯥꯟ ꯊꯣꯛꯂꯛꯄꯒꯤꯗ ꯈꯥꯡꯗꯦ ꯃꯥꯗꯣ ꯄꯗꯤ ꯄꯥꯈꯠꯂꯝꯒꯅꯤ ꯍꯥꯏꯗꯤ ꯃꯤꯅ ꯑꯗꯨꯃꯥꯏꯅ ꯃꯌꯥꯝꯅ ꯌꯥꯝꯅ ꯐꯪꯉꯤ ꯍꯧꯖꯤꯛꯀꯥꯟꯗ ꯑꯩꯈꯣꯏꯒꯤ ꯁꯣꯁꯦꯜ ꯃꯦꯗꯤꯌꯥꯗ ꯀꯩꯗ ꯌꯥꯝ ꯑꯗꯨꯃꯥꯏꯅ ꯐ ꯋꯥ ꯂꯥꯎꯅꯕ ꯄꯣꯠꯁꯦ ꯍꯦꯛꯇ ꯋꯥꯔꯛꯄ ꯈꯣꯠꯄ ꯌꯥꯝ ꯇꯧꯕꯅꯦꯕ ꯑꯗꯨꯃꯥꯏꯅ ꯇꯧꯕ ꯄꯣꯠꯁꯦ ꯎꯝ ꯎꯝ
ꯑꯣꯏꯣꯏꯅꯦ
ꯍꯣꯏꯅꯦ ꯊꯕꯛꯇꯨꯅ ꯀꯌꯥꯅꯤꯣ ꯃꯥꯣꯁꯨꯦ
ꯂ ꯂꯩꯦ
ꯂꯥꯜꯂꯦꯅ ꯁꯤꯣꯔꯛꯄꯗ ꯍꯣꯏ ꯍꯣꯏ ꯑꯗꯨꯒꯨꯝꯕ ꯈꯔ ꯇꯧꯔꯛꯀꯗ꯭ꯔꯥ ꯍꯥꯏꯪꯁꯦ
ꯍꯁꯤ
ꯍ ꯄꯣꯏꯁ ꯍꯥꯏꯔ ꯊꯥꯟꯗꯔꯤ ꯚꯔꯥꯧꯕꯅꯦ ꯎꯝ ꯌꯥꯝ ꯀꯥ ꯍꯦꯟꯅ ꯆꯥꯎꯕ ꯀꯩꯅꯣ ꯆꯥꯎꯈꯣꯏ ꯆꯥꯎꯒ ꯆꯤꯡꯅꯤ ꯍꯥꯏꯗꯔꯤꯕ ꯆꯤꯡꯗ ꯍꯥꯏꯔꯒ ꯈꯪꯗꯦ ꯑꯗꯨꯗꯤ ꯁꯥꯡꯒ ꯍꯥꯏꯖꯔꯦ ꯁꯥꯡꯗ ꯍꯥꯏꯖꯔꯦ
ꯆꯥꯎꯋꯦꯗꯤ ꯑꯗꯨꯝ ꯍꯥꯏ ꯌꯥꯔꯦꯗ
ꯌꯥꯔꯦꯗ ꯎ ꯍꯥꯏꯗꯤ ꯑꯗꯨꯃꯥꯏꯅ ꯇꯧꯕꯗꯣ ꯑꯗꯨ ꯍꯥꯏꯔꯒ ꯑꯗꯨꯕꯨꯗꯤ ꯃꯤ ꯑꯃꯗꯤ ꯑꯅꯤ ꯂꯧꯔꯤꯅꯤ ꯅꯣꯡꯃꯇ ꯍꯣꯏꯅꯦ ꯑꯗꯨꯉꯥꯏꯗ ꯑꯗꯨꯒꯨꯝꯕ ꯃꯌꯥꯝꯗꯨ ꯌꯦꯡꯉꯨꯔꯗꯤ
ꯍꯣꯏ ꯁꯨꯝ ꯆꯠꯅꯕꯤ ꯑꯃ ꯂꯥꯛꯇꯧꯔꯦꯕ ꯃꯣꯏ
ꯎꯝ ꯀꯃꯥꯏꯅ ꯇꯧꯔ ꯌꯥꯍꯜꯂꯤꯅꯣ ꯄꯩꯁꯥ ꯄꯥꯏꯕꯗ ꯇꯧꯕꯔꯗꯤ ꯍꯦꯛꯇ ꯌꯥꯁꯜꯂꯛꯏꯅꯤ
ꯌꯥꯝ ꯐꯖ ꯐꯖ ꯍꯥꯏꯅꯈꯤꯕꯅꯦ ꯅꯤꯌꯣꯝꯗꯤ ꯌꯥꯝ ꯀꯥꯢꯕ ꯄꯣꯠꯅꯦꯕ ꯃꯛꯀꯤꯗꯤ
ꯀꯃꯥꯏꯅ ꯇꯧꯔ ꯌꯥꯍꯜꯂꯤꯅꯣ ꯒ꯭ꯌꯥꯟ ꯇꯥꯗꯦ
ꯀꯩꯅꯣ ꯆꯣ ꯍꯥ ꯑꯃꯅ ꯇꯧꯔꯒ ꯄꯨꯂꯞ ꯆꯕꯗꯣ ꯎꯝ